ꯀꯔꯤ ꯂꯩꯔꯦ
ꯍꯜꯂꯣ ꯇꯥꯕ꯭ꯔꯣ ꯍꯜꯂꯣ ꯇꯥꯕ꯭ꯔꯣ
ꯀꯩ ꯂꯩꯔꯦ ꯑꯦ ꯅꯪ ꯇꯥꯏꯌꯦ ꯇꯥꯏꯌꯦ
ꯑꯣ ꯑꯩꯁꯦ ꯅꯉꯣꯟꯗꯅꯦ ꯀꯩꯅꯣꯝ ꯋꯥꯔꯤ ꯉꯥꯛꯇ ꯁꯥꯟꯅꯖꯩ ꯌꯥꯕ ꯅꯠꯇ꯭ꯔꯣ꯫
ꯌꯥꯏꯌꯦ ꯀꯩꯗꯧꯔꯒꯦ ꯑꯗꯨꯝ ꯍꯥꯏꯔꯛꯑꯣ ꯅꯪ ꯍꯥꯏꯅꯤꯡꯕꯗꯣ
ꯑꯣ ꯑꯩꯁꯦ ꯀꯩꯅꯣ ꯇꯧꯕꯅꯤꯅ ꯀꯩꯁꯨ ꯊꯣꯏꯗꯣꯛꯄꯗꯤ ꯅꯠꯇꯦ ꯅꯪꯕꯨ ꯍꯥꯌꯦꯡ ꯑꯌꯨꯛꯇꯣ ꯆꯤꯡꯅꯨꯡ ꯀꯥꯗꯅ ꯈꯣꯠꯇꯅ ꯅꯪꯕꯨ ꯈꯔ ꯇꯧꯅꯤꯡꯗ꯭ꯔꯣ꯫
ꯎꯝ ꯌꯥꯏꯌꯦ ꯅꯣꯡ ꯐꯥꯗꯣꯛꯁꯨ ꯆꯠꯇꯣꯅꯦ ꯀꯩꯅꯣ ꯑꯗꯨꯃꯥꯏꯅ ꯍꯧꯔꯛꯎ ꯁꯤꯜꯂꯛꯎ ꯍꯥꯏꯅꯦ ꯅꯍꯥꯟꯗꯩ ꯃꯤꯉꯩ ꯆꯠꯄ ꯎꯏ ꯑꯩꯈꯣꯏ ꯁꯨꯗ ꯆꯠꯅꯤꯡꯗ ꯈꯣꯅꯤꯡꯗꯅ ꯂꯩꯔꯃꯤꯅ ꯃꯐꯝꯗꯤ ꯀꯔꯥꯏꯋꯥꯏꯗꯅꯤ ꯍꯥꯏꯒꯦ ꯃꯐꯝ ꯆꯞ ꯆꯥꯕ ꯈꯪꯉꯕꯣ ꯈꯣꯠꯂꯕꯣ ꯫
ꯃꯐꯝꯗꯤ ꯑꯩꯈꯣꯏ ꯃꯃꯥꯡꯒꯤ ꯆꯤꯡꯗꯣ ꯃꯌꯥꯝ ꯍꯧꯖꯤꯛꯀꯥꯟ ꯌꯥꯝ ꯀꯥꯟꯅꯕꯅꯦꯕ ꯍꯧꯖꯤꯛꯀꯥꯟꯗꯣ ꯌꯥꯝꯁꯨ ꯐꯖꯩ ꯍꯥꯏꯌꯦꯕ ꯅꯣꯡ ꯇꯥꯕꯒꯤ ꯃꯐꯝꯗꯣ ꯁꯪꯉꯒꯅꯦ ꯌꯥꯝꯁꯨ ꯐꯖꯩ ꯍꯥꯏꯌꯦꯕ ꯑꯗꯨꯒꯤꯗꯣ ꯑꯩꯈꯣꯏꯗꯣ ꯍꯌꯦꯡ ꯍꯛꯆꯥꯡ ꯁꯥꯖꯦꯜ ꯑꯣꯏꯅꯅꯦ ꯑꯩꯈꯣꯏ ꯃꯌꯥꯝ ꯍꯧꯅꯔꯒ ꯫ ꯀꯩꯅꯣ ꯇꯧꯔꯨꯁꯦ ꯆꯤꯡ ꯀꯥꯔꯨꯁꯦ ꯉꯟꯇꯥꯅ ꯆꯠꯁꯦ ꯉꯟꯇꯥꯅ ꯆꯠꯇ꯭ꯔꯗꯤ ꯀꯩꯅꯣ ꯇꯧꯅꯦꯕ ꯅꯨꯡꯁꯥ ꯁꯥꯒꯠꯂꯛ ꯇꯥꯔꯒꯗꯤ ꯅꯨꯡꯉꯥꯏꯔꯣꯏꯕꯀꯣ ꯑꯗꯨ ꯅꯪ ꯊꯕꯛ ꯂꯩꯕ ꯂꯩꯇ꯭ꯔꯥ ꯍꯥꯟꯅ ꯍꯪꯒꯦꯅ ꯇꯧꯔꯛꯏꯅꯦ ꯑꯗꯨ ꯀꯩꯅꯣ ꯇꯧꯁꯦ ꯑꯗꯨ ꯆꯠꯂꯗꯤꯅꯦ ꯅꯣꯏ ꯫ ꯀꯩꯅꯣ ꯑꯣꯏꯗꯣ ꯅꯣꯏ ꯅꯣꯏ ꯇꯥꯃꯣ ꯍꯣꯏ ꯑꯗꯒꯤ ꯅꯣꯏꯒꯤ ꯏꯅꯥꯎꯄꯥ ꯑꯣꯏꯣꯏꯗꯣ ꯃꯣꯏꯁꯨ ꯄꯨꯔꯛꯄ ꯌꯥꯒꯗ꯭ꯔꯣ ꯃꯣꯏꯁꯨ ꯄꯨꯔꯒ ꯅꯨꯄꯥ ꯈꯔꯒ ꯌꯥꯎꯔꯒ ꯑꯗꯨꯃꯥꯏꯅ ꯆꯠꯁꯦ꯫
ꯍꯣꯏ ꯑꯩ ꯍꯪꯉꯛꯀꯦ ꯃꯣꯏꯁꯨ ꯅꯍꯥꯃꯨꯛ ꯃꯤꯅ ꯆꯠꯄꯒꯨꯝꯕꯗꯨꯗ ꯆꯠꯅꯤ ꯈꯣꯠꯂꯅꯤ ꯑꯩꯈꯣꯏꯁꯨ ꯆꯠꯁꯦ ꯈꯣꯠꯁꯦꯅ ꯍꯥꯏꯅꯕꯅꯦ ꯍꯣꯏ ꯅꯨꯄꯥ ꯌꯥꯎꯔꯒꯅ ꯃꯐꯝꯗꯣ ꯍꯥꯏꯗꯤ ꯆꯤꯡ ꯃꯥꯜꯅꯤꯅ ꯅꯨꯡꯉꯥꯏꯗꯅ ꯍꯧꯖꯤꯛꯇꯤ ꯐꯠꯇꯕ ꯃꯤ ꯂꯩꯔꯝꯃꯅꯤ ꯍꯥꯏꯗꯤ ꯫ ꯃꯇꯝꯁꯦ ꯐꯠꯇꯕꯅꯤꯅ ꯇꯝꯕ ꯉꯝꯗꯦ ꯑꯗꯨꯅ ꯃꯣꯏꯁꯨ ꯍꯪꯕ ꯄꯨꯛꯅꯤꯡ ꯇꯧꯔꯁꯦ ꯑꯗꯨ ꯆꯥꯅ ꯊꯛꯅꯕꯁꯨ ꯁꯦꯝꯃꯒ ꯈꯣꯠꯂꯒ ꯄꯨꯈꯤꯁꯦ ꯍꯥꯏꯗꯤ ꯈꯣꯏ ꯁꯤꯗꯩ ꯑꯌꯨꯛꯇꯨꯗꯤ ꯀꯩꯁꯨꯝ ꯆꯥꯔꯔꯣꯏꯗꯅ ꯑꯗꯣ ꯑꯥ ꯌꯧꯔꯞꯄꯗ ꯑꯥ ꯌꯣꯛꯕꯗ ꯆꯥꯛ ꯂꯥꯝꯃꯅꯤ ꯑꯗꯨꯅ ꯫ ꯀꯩꯀꯩꯅꯣ ꯈꯔ ꯁꯦꯝꯅꯕ ꯈꯣꯠꯅꯕ ꯍꯥꯏꯅꯔꯁꯦ ꯑꯗꯨꯒ ꯃꯣꯏꯁꯨ ꯑꯩ ꯀꯩꯀꯩꯅꯣ ꯈꯔ ꯁꯦꯝꯍꯜꯂꯒꯦ ꯑꯗꯨꯒ ꯆꯠꯁ ꯑꯗꯣ ꯅꯣꯏ ꯑꯗꯣꯝꯗꯩꯗꯤ ꯀꯅꯥ ꯀꯅꯥ ꯂꯥꯛꯅꯤꯒ ꯂꯣꯏꯅ ꯄꯥꯎ ꯐꯥꯎꯕꯗꯨ ꯂꯣꯏꯔꯦꯕꯣ꯫
ꯑꯩꯈꯣꯏ ꯁꯣꯝꯗꯒꯤꯗꯤ ꯑꯗꯨꯝ ꯅꯪꯅ ꯌꯥꯔꯛꯄ ꯇꯥꯔꯒꯗꯤ ꯑꯩꯁꯨ ꯁꯣꯝꯗ ꯑꯩꯈꯣꯏ ꯗꯥꯗꯥꯍꯣꯏ ꯑꯗꯒꯤ ꯑꯩꯈꯣꯏ ꯅꯅꯥꯎꯍꯣꯏ ꯃꯣꯏ ꯍꯥꯏꯒꯦ ꯇꯧꯕꯅꯦ ꯑꯗꯒꯤ ꯑꯩꯈꯣꯏꯅ ꯑꯩꯈꯣꯏ ꯊꯪꯅꯕꯒꯤ ꯆꯤꯆꯦꯗꯣ ꯃꯥꯁꯨ ꯆꯠꯁꯦꯅ ꯍꯥꯏꯕꯅꯦꯕ ꯃꯥꯁꯨ ꯆꯠ꯫ ꯆꯠꯁꯦꯅ ꯆꯠꯅꯤꯡꯉꯦꯅ ꯍꯥꯏꯕꯅꯦ ꯑꯗꯨꯗꯣ ꯃꯥꯁꯨ ꯇꯧꯔꯒ ꯑꯩꯈꯣꯏꯔꯣꯝꯗꯒꯤꯁꯨ ꯑꯩꯈꯣꯏ ꯃꯉꯥꯒꯨꯝꯕ ꯑꯗꯨꯝ ꯁꯨꯅꯤ ꯑꯗꯨꯗ ꯅꯣꯏꯒꯤꯁꯨ ꯇꯧꯔꯛꯑꯒ ꯑꯗꯨꯃꯥꯏꯅ ꯑꯩꯈꯣꯏ ꯇꯔꯥꯒꯨꯝꯕ ꯑꯗꯨꯃꯥꯏꯅ ꯄꯨꯟꯅ ꯆꯠꯁ ꯌꯥꯏꯌꯦ ꯌꯥꯏꯌꯦ ꯆꯥꯅꯕꯗꯨꯁꯨ ꯑꯗꯨꯃꯥꯏꯅ ꯄꯨꯔꯒ ꯆꯠꯁ ꯑꯩꯗꯤ ꯃꯤꯅꯒ꯫ ꯐꯣꯇꯣ ꯊꯥꯒꯠꯂꯛꯄꯁꯤꯡꯗꯣ ꯌꯥꯝ ꯐꯖꯩ ꯐꯖꯁꯨ ꯐꯖꯩꯗꯅ ꯑꯗꯗꯒꯤ ꯌꯥꯝ ꯅꯨꯡꯉꯥꯏꯗꯧꯁꯨ ꯃꯥꯕꯒꯤ ꯑꯩꯁꯨ ꯑꯗꯨꯃꯥꯏꯅ ꯇꯧꯅꯤꯡꯉꯤꯅꯦ ꯆꯥꯅꯕ ꯊꯛꯅꯕꯗꯨꯁꯨ ꯑꯗꯨꯃꯥꯏꯅ ꯈꯔ ꯁꯦꯝꯃꯒ ꯄꯨꯔꯁꯦ ꯑꯩꯈꯣꯏ ꯁꯤꯗꯒꯤ ꯑꯗꯒꯤ ꯍꯥꯏꯗꯤ ꯏꯁꯤꯡꯕ ꯍꯥꯜꯂꯒ ꯑꯗꯒꯤ ꯑꯩꯈꯣꯏꯒꯤ ꯗꯔꯀꯥꯔ ꯑꯣꯏꯒꯗꯕꯁꯤꯡꯗꯣ ꯑꯗꯨꯃꯥꯏꯅ ꯄꯨꯔꯒ ꯆꯠꯂꯁꯤꯗ ꯀꯩꯁꯨ ꯌꯥꯝꯅ ꯀꯩꯅꯣ ꯇꯧꯗ꯭ꯔꯁꯨ ꯌꯥꯅꯤꯗ ꯍꯥꯏꯗꯤ ꯌꯥꯝ ꯌꯥꯝ ꯄꯨꯗ꯭ꯔꯕꯁꯨ ꯌꯥꯕꯗꯤ ꯌꯥꯅꯤ ꯑꯗꯨꯒ ꯈꯪꯗꯦ ꯑꯩꯗꯤ ꯆꯥꯛꯄꯨ ꯑꯣꯏꯅ ꯆꯥꯅꯤꯡꯉꯛꯑꯦꯗꯅ ꯃꯊꯛꯇ ꯑꯩꯈꯣꯏꯒꯤ ꯆꯥꯛ ꯊꯣꯡꯉꯒ ꯆꯥꯕꯗꯨꯁꯨ ꯅꯨꯡꯉꯥꯏꯅꯤꯗꯅ ꯑꯗꯨꯃꯥꯏꯅ ꯑꯩꯈꯣꯏ ꯍꯤꯡꯒꯣꯜꯗꯒ ꯆꯥꯛ ꯆꯥꯅꯕꯗꯣ ꯑꯗꯨꯃꯥꯏꯅ ꯃꯌꯥꯝ ꯆꯥꯛ ꯆꯥꯅꯕ ꯑꯣꯏꯅ ꯑꯣꯟꯊꯣꯛꯑꯁꯤꯔꯣ ꯑꯩꯈꯣꯏꯁꯦ
ꯍꯣꯏ ꯌꯥꯏꯦ ꯑꯗꯨꯃꯥꯏꯅ ꯁꯤꯗꯒꯤ ꯌꯨꯝꯗꯒꯤ ꯈꯔ ꯆꯥꯈ꯭ꯔꯒ ꯄꯣꯠ ꯆꯩꯗꯣ ꯀꯩꯊꯦꯜꯗꯒꯤ ꯍꯥꯏꯗꯤ ꯑꯩꯈꯣꯏꯅ ꯁꯤꯖꯤꯟꯅꯅꯤꯡꯕ ꯈꯣꯠꯅꯤꯡꯕꯗꯣ ꯂꯣꯏꯅ ꯇꯥꯟꯅꯔꯁꯦ ꯑꯩꯈꯣꯏꯗꯣ ꯑꯗꯨꯒ ꯂꯩꯔꯒ ꯄꯨꯔꯁꯦ ꯑꯗꯨꯒ ꯃꯌꯥꯝ ꯇꯧꯔꯒ ꯆꯁꯦ꯫ ꯆꯪꯃꯤꯟꯅꯔꯒ ꯄꯨꯂꯞ ꯇꯧꯃꯤꯟꯅꯕꯗ ꯅꯨꯡꯉꯥꯏꯗꯅ ꯍꯣꯏ ꯑꯗꯨ ꯀꯔꯤ ꯀꯔꯤ ꯂꯩꯁꯦ ꯍꯥꯏꯗꯣ ꯄꯨꯛꯅ ꯑꯗꯨꯝ ꯄꯥꯎ ꯍꯥꯏꯅꯔꯁꯦ ꯑꯩꯈꯣꯏꯉꯩꯗꯣ ꯑꯩꯁꯨ ꯑꯩꯈꯣꯜ ꯇꯥꯃꯣꯏ ꯀꯩꯩꯗꯣ ꯍꯪꯉꯛꯈꯤꯒꯦ ꯍꯥꯏꯗꯤ ꯌꯨꯝꯗꯗꯤ ꯅꯍꯥ꯫ ꯑꯩꯈꯣꯏꯁꯦ ꯑꯗꯨꯃꯥꯏꯅ ꯆꯥꯃꯤꯟꯅꯕ ꯐꯪꯗꯦ ꯑꯗꯨꯅ ꯁꯨꯃꯥꯏꯅ ꯆꯠꯁꯤ ꯍꯥꯏꯔꯤꯀꯥꯟꯗ ꯃꯇꯥꯡ ꯆꯞ ꯆꯥꯔꯦ ꯑꯗꯨꯃꯥꯏꯅ ꯑꯥ ꯆꯥꯖꯩ꯫
ꯑꯗꯣ ꯀꯩꯅꯣ ꯇꯧꯋꯦ ꯆꯥꯛꯇꯨꯗꯤꯅꯦ ꯆꯥꯔꯒꯗꯤ ꯆꯠꯈ꯭ꯔꯒꯨꯝꯁꯦ ꯍꯥꯏꯗꯤ ꯑꯩꯅ ꯉꯟꯅ ꯆꯠꯈꯤꯁꯤ ꯍꯥꯏꯗꯣ ꯉꯟꯅ ꯑꯗꯨꯝ ꯆꯠꯂꯁꯦꯕ ꯆꯥꯛ ꯆꯥꯔꯒ ꯑꯃꯨꯛ ꯁꯤꯗ ꯆꯥꯔ ꯂꯩꯔꯗꯤ ꯊꯦꯡꯉꯅꯦꯕ ꯋꯥꯛꯀꯤꯡ ꯑꯣꯏꯅ ꯑꯩꯈꯣꯏꯗꯣ ꯉꯟꯅ ꯑꯗꯨꯝ ꯆꯠꯈ꯭ꯔꯁꯦꯕ ꯑꯗꯨꯗꯨꯒꯅꯦ ꯫ ꯑꯗꯨ ꯅꯪꯅ ꯕ꯭ꯔꯦꯛꯐꯥꯁ ꯄꯨꯁꯦ ꯍꯥꯏꯗꯣ ꯕ꯭ꯔꯦꯛꯐꯥꯁꯁꯨ ꯈꯔ ꯁꯦꯝꯃꯒ ꯄꯨꯁꯦ ꯑꯗꯨꯒ ꯑꯩꯈꯣꯏ ꯃꯤ ꯌꯥꯝꯗꯧꯅꯤꯅ ꯄꯣꯠ ꯆꯩ ꯄꯨꯊꯣꯛꯅꯕꯗꯣ ꯈꯥꯏꯗꯣꯛꯅꯔꯒ ꯑꯗꯨꯝ ꯄꯨꯕ ꯌꯥꯗꯧꯅꯤꯅ ꯑꯥ ꯃꯊꯛꯇ ꯍꯥꯏꯗꯤ ꯊꯣꯡꯉꯒ ꯆꯥꯔꯨꯅꯕꯁꯤꯡꯗꯨꯁꯨ ꯇꯧꯔꯁꯦꯕ ꯑꯗꯨꯒ ꯅꯥꯀꯟꯗꯁꯨ ꯑꯁꯣꯝ ꯅꯥꯀꯜ ꯂꯣꯝꯗꯁꯨ ꯇꯨꯔꯦꯟꯒ ꯑꯩꯈꯣꯏꯒꯤ ꯂꯣꯛ ꯂꯣꯛꯀꯤ ꯀꯩꯅꯣ ꯍꯥꯏꯕꯗꯣ ꯂꯣꯛꯀꯤ ꯏꯁꯤꯡ ꯆꯦꯟꯕ ꯍꯥꯏꯕꯗꯣ ꯑꯗꯨꯃꯥꯏꯅ ꯅꯨꯡ ꯃꯔꯛꯇꯒ ꯏꯁꯤꯡ ꯆꯦꯟꯕꯅꯦꯕ ꯏꯁꯤꯡ ꯑꯗꯨꯝ ꯐꯪꯕꯅꯦꯕ ꯑꯗꯨꯗꯒꯤ ꯃꯊꯛꯇꯁꯨ ꯂꯐꯨ ꯄꯥꯝꯕꯤꯒ ꯍꯧꯕꯅꯦꯕ ꯂꯐꯨ ꯄꯥꯝꯕꯤꯗꯨꯗꯒꯤ ꯂꯥꯗꯨ ꯍꯦꯛꯑꯒ ꯂꯥ ꯃꯊꯛꯇꯒꯁꯨ ꯑꯩꯈꯣꯏꯗꯣ ꯫ ꯆꯥꯛ ꯆꯥꯕ ꯌꯥꯔꯅꯦꯕ ꯑꯗꯨꯏꯗꯨꯒ ꯍꯥꯏꯗꯤ ꯑꯗꯨꯝ ꯃꯅꯥ ꯃꯁꯤꯡꯁꯤꯡꯗꯣ ꯑꯗꯨꯋꯥꯏꯗꯁꯨ ꯃꯣꯏ ꯍꯤꯡꯒꯣꯜ ꯀꯣꯏꯕꯒꯤ ꯀꯩꯅꯣ ꯃꯈꯩꯗꯣ ꯂꯩꯕꯅꯦꯕ ꯃꯅꯥ ꯃꯁꯤꯡ ꯈꯔ ꯍꯧꯕꯅꯦ ꯑꯗꯨꯕꯨꯗꯤ ꯍꯦꯛꯄꯤꯔꯔꯣꯏꯁꯦ ꯑꯩꯈꯣꯏꯗꯣ ꯍꯥꯏꯗꯤ ꯃꯤ ꯍꯤꯡꯒꯣꯜ ꯀꯣꯏꯕꯒꯤ ꯅꯨꯡꯉꯥꯏꯇꯦ꯫ ꯑꯗꯨꯁꯨ ꯂꯥ ꯍꯦꯛꯄꯗꯨꯗꯤ ꯐꯪꯒꯅꯤ ꯂꯥꯏ ꯍꯦꯛꯑꯁꯤ ꯑꯗꯒꯤ ꯑꯩꯈꯣꯏ ꯀꯩꯅꯣ ꯇꯧꯒꯗꯕ ꯃꯈꯩꯗꯣ ꯌꯦꯟꯅ ꯆꯤꯡꯕꯁꯤꯡꯗꯣ ꯂꯩꯔꯒ ꯄꯨꯈꯠꯈ꯭ꯔꯁꯦ ꯑꯗꯨꯒ ꯊꯣꯡꯉꯁꯦ ꯑꯗꯨꯒ ꯕ꯭ꯔꯦꯛꯐꯥꯁꯀꯤꯗꯨꯁꯨ ꯆꯥ ꯑꯣꯜꯂꯁ ꯑꯩꯈꯣꯏꯗꯣ ꯆꯥ ꯂꯣꯜꯂꯒ ꯑꯩꯈꯣꯏꯗꯣ ꯕꯤꯁꯀꯤꯠ ꯈꯔꯒ ꯄꯨꯔꯁꯤ ꯑꯗꯨꯏꯗꯨꯒ ꯑꯊꯨꯝ ꯑꯍꯥꯎ ꯈꯔꯒ ꯑꯗꯨꯃꯥꯏꯅ ꯄꯨꯔꯒ ꯆꯠꯈ꯭ꯔꯁꯦ ꯑꯗꯨ ꯀꯩꯅꯣ ꯇꯧꯅꯤ ꯅꯣꯏꯒꯤꯗꯤ ꯒꯥꯔꯤ ꯂꯩꯒꯗ꯭ꯔꯣ ꯒꯥꯔꯤ ꯃꯆꯥꯗ ꯅꯣꯏꯒꯤ ꯒꯥꯔꯤ ꯃꯆꯥꯗꯣ ꯄꯨꯔꯛꯄ ꯌꯥꯒꯗ꯭ꯔꯣ ꯀꯃꯥꯏꯅ ꯇꯧꯅꯤ ꯒꯥꯔꯤꯒꯤꯗꯤ꯫
ꯒꯥꯔꯤꯗꯤ ꯌꯥꯅꯤꯌꯦ ꯑꯩꯈꯣꯏꯒꯤ ꯏꯅꯥꯎꯄꯥꯁꯤꯡꯗꯣ ꯃꯣꯏꯒꯤꯁꯨ ꯂꯣꯏ ꯂꯩꯕꯅꯦ ꯑꯩ ꯃꯣꯏꯗꯁꯨ ꯍꯥꯏꯈ꯭ꯔꯒꯦ ꯑꯩꯈꯣꯏ ꯇꯔꯥꯃꯨꯛꯅꯦ ꯑꯗꯨꯅ ꯈꯔ ꯌꯥꯝ ꯆꯠꯇ ꯌꯥꯔꯣꯏ ꯉꯟꯅ ꯆꯠꯈꯤꯁꯦ ꯆꯥꯛꯅꯨꯡꯁꯨ ꯌꯥꯎꯕꯅꯤꯅ ꯒꯥꯔꯤꯗꯣ ꯑꯆꯧꯕꯗ ꯄꯨꯔꯛꯑꯣ ꯍꯥꯏꯗꯤ ꯆꯦꯡ꯫ ꯅꯣꯡ ꯏꯟꯁꯥꯡ ꯅꯥꯄꯤ ꯍꯥꯏꯁꯦ ꯃꯌꯥꯝ ꯌꯥꯝꯃꯛꯇꯣꯏꯅꯤꯗꯅ ꯃꯤꯗꯨ ꯈꯔ ꯑꯩꯈꯣꯏ ꯇꯔꯥꯃꯨꯛ ꯁꯨꯗꯣꯔꯤꯕꯅꯤꯅ ꯑꯗꯨꯅ ꯍꯥꯞꯄ ꯈꯣꯠꯄꯗꯨꯁꯨ ꯅꯨꯡꯉꯥꯏꯅꯦꯕ ꯈꯔ ꯑꯗꯨꯃꯥꯏꯅ ꯇꯧꯔꯒ ꯃꯆꯦꯠ ꯃꯆꯦꯠꯅꯁꯦ ꯑꯩꯈꯣꯏ ꯇꯨꯔꯦꯟꯒꯤꯗꯨꯁꯨ ꯑꯩꯩꯅ ꯅꯍꯥꯟꯃꯨꯛ ꯀꯅꯥꯅꯣꯝꯅ ꯍꯥꯏꯔꯛꯄ ꯍꯥꯏꯔꯞ ꯆꯥꯈꯤꯌꯦ꯫ ꯇ꯭ꯔꯦꯟ ꯑꯆꯧꯕ ꯂꯩꯌꯦꯅ ꯑꯣ ꯑꯣꯝꯗ ꯇꯧꯕꯁꯦ ꯌꯥꯏ
ꯍꯣꯏ ꯏꯁꯤꯡ ꯑꯩꯈꯣꯏꯒꯤ ꯁꯤꯖꯤꯟꯅꯅꯕ ꯏꯁꯤꯡꯗꯨꯗꯤꯅꯦ ꯑꯗꯨꯝ ꯇꯨꯔꯦꯟꯗꯒꯤ ꯁꯤꯖꯤꯟꯅꯔꯁꯦꯕ ꯑꯗꯨꯒ ꯀꯩꯅꯣ ꯇꯧꯔꯁꯦꯕ ꯍꯥꯏꯗꯤ ꯑꯗꯨꯒ ꯊꯣꯡꯕ ꯊꯥꯛꯄꯒꯤ ꯇꯧꯕꯗꯨꯕꯨꯗꯤ ꯑꯩꯈꯣꯏꯒꯤ ꯕꯣꯇꯜ ꯄꯨꯔ ꯏꯁꯥ ꯏꯁꯥꯒꯤ ꯕꯣꯇꯜ ꯑꯣꯏꯅ ꯄꯨꯔꯛꯑꯁ ꯅꯪꯁꯨ ꯅꯣꯏꯗꯥꯗꯥ ꯍꯣꯏ ꯀꯩꯍꯣꯏꯗ ꯍꯥꯏꯈ꯭ꯔꯣ ꯑꯗꯨꯝ꯫ ꯏꯁꯥ ꯏꯁꯥꯒꯤ ꯕꯣꯇꯜꯗꯣ ꯈꯤꯇꯪ ꯆꯥꯎꯕ ꯑꯃꯃꯝ ꯄꯨꯅꯔꯛꯄꯗ ꯑꯗꯨꯝ ꯂꯣꯏꯅ ꯌꯥꯒꯅꯦꯕ ꯑꯗꯨꯗꯨꯅ ꯀꯩꯅꯣ ꯇꯧꯔꯁꯦ ꯑꯗꯒꯤ ꯆꯥꯝꯕ ꯈꯣꯠꯄ ꯄꯣꯠ ꯆꯩꯩ ꯆꯥꯝꯕ ꯈꯣꯠꯄꯒꯤꯗꯨꯗꯤ ꯍꯧꯖꯤꯛꯀꯤ ꯇꯨꯔꯦꯟꯒꯤ ꯏꯁꯤꯡꯗꯨꯗꯒꯤ ꯑꯗꯨꯝ ꯑꯗꯨꯃꯥꯏꯅ ꯇꯧꯔꯒ ꯫ ꯇꯧꯔꯁꯦ ꯑꯗꯨꯑꯣꯏꯗꯤ ꯑꯁ ꯌꯥꯝ ꯅꯨꯡꯉꯥꯏ꯫
ꯗ ꯑꯩꯗꯤ ꯑꯗꯣ ꯒꯥꯔꯤꯒꯤꯗꯨꯗꯤ ꯑꯩꯁꯨ ꯅꯦ ꯑꯩꯈꯣꯏ ꯅꯅꯥꯎ ꯍꯣꯏꯗꯁꯨ ꯍꯪꯉꯛꯀꯦ ꯑꯩꯗꯤ ꯊꯧꯕꯗꯣ ꯍꯩꯇꯕꯅꯤꯅ ꯑꯩꯗꯣ ꯅꯣꯏ ꯃꯌꯥꯝꯒꯤ ꯃꯔꯛꯇ ꯇꯣꯡꯗꯣꯏꯅꯦ ꯑꯩꯈꯣꯏꯁꯨ ꯒꯥꯔꯤꯕꯨꯗꯤ ꯂꯩꯌꯦ ꯍꯌꯦꯡꯗꯣ ꯁꯨꯇꯤꯅꯤꯅ ꯑꯩꯈꯣꯏ ꯕꯕꯥꯁꯨ ꯊꯕꯛꯇ ꯫ ꯆꯠꯅꯔꯔꯣꯏ ꯑꯗꯨꯅ ꯃꯥꯒꯤ ꯒꯥꯔꯤꯗꯨ ꯄꯨꯒꯦ ꯍꯥꯏꯔꯁꯨ ꯑꯗꯨꯝ ꯌꯥꯅꯤ ꯑꯗꯒꯤ ꯑꯩꯈꯣꯏ ꯅꯅꯥꯎ ꯍꯣꯏꯁꯨ ꯂꯩꯕꯅꯤ ꯑꯗꯒꯤ ꯀꯀꯥ ꯍꯣꯏꯗꯨꯁꯨ ꯃꯣꯏꯁꯨ ꯑꯗꯨꯝ ꯒꯥꯔꯤꯗꯣ ꯃꯣꯏꯗꯤ ꯑꯅꯤ ꯑꯍꯨꯝ ꯁꯨꯕꯅꯦꯕ ꯑꯗꯣ ꯍꯌꯦꯡꯗꯤ ꯊꯕꯛ ꯆꯠꯊꯣꯛꯅꯔꯔꯣꯏ ꯀꯩꯁꯨ ꯁꯨꯇꯤ ꯑꯣꯏꯕ ꯅꯨꯃꯤꯠꯅꯤꯅ ꯑꯅ ꯃꯣꯏ꯫ ꯒꯥꯔꯤꯁꯤꯡꯗꯨꯁꯨ ꯇꯧꯔꯒ ꯑꯗꯨꯝ ꯄꯨꯊꯣꯛ ꯀꯩꯅꯣ ꯇꯧꯔꯁꯦ ꯑꯗꯨꯃꯥꯏꯅ ꯄꯨꯟꯁꯤꯟꯅꯔꯒ ꯆꯠꯂꯁꯦ ꯑꯗꯨ ꯀꯩꯅꯣ ꯇꯧꯋꯦ ꯅꯪꯒꯤ ꯌꯥ ꯍꯨꯊꯤꯡꯕꯤꯗꯣ ꯍꯧꯒꯠꯂꯨ ꯌꯥꯗꯕꯤꯗꯣ ꯑꯗꯨꯗꯤ ꯇꯧꯕ ꯌꯥꯔꯔꯣꯏꯀꯣ ꯅꯪꯒꯤ ꯍꯧꯒꯠꯄ ꯇꯟꯕꯒꯤ ꯑꯌꯨꯛꯇ ꯑꯩ ꯆꯠꯅ꯫ ꯆꯠꯂꯔꯣꯏꯒ ꯍꯥꯏꯔꯛꯄꯗꯣ ꯑꯗꯨꯃꯥꯏꯅ ꯇꯧꯕꯗꯤ ꯌꯥꯔꯣꯏ ꯌꯥꯔꯣꯏꯀꯣ ꯑꯩꯅ ꯍꯥꯏꯔꯤꯁꯤꯅꯤ
ꯇꯧꯔꯣꯏꯗ ꯍꯥꯏꯗꯤ ꯃꯌꯥꯝ ꯆꯠꯁꯤ ꯍꯥꯏꯅꯈꯤꯕ ꯊꯕꯛꯇꯗꯤ ꯑꯩ ꯀꯩꯁꯨꯝ ꯇꯧꯗꯕꯅꯦꯗ ꯑꯩꯅ ꯁꯨꯝ ꯇꯜꯂꯀꯥꯟꯗꯗꯤ ꯍꯧꯒꯠꯇꯕꯩ ꯋꯥꯅꯤ ꯍꯥꯏꯗꯤ ꯑꯩꯅꯁꯨ ꯑꯩꯈꯣꯏ ꯏꯅꯥꯎꯄꯥꯉꯩꯗꯨꯁꯨ ꯍꯥꯏꯗꯣꯏꯅꯦ ꯑꯩꯅ ꯍꯧꯔꯒ ꯑꯩꯅ ꯆꯠꯂꯔꯣꯏ ꯍꯥꯏꯔꯗꯤ ꯃꯣꯏꯁꯨ ꯀꯔꯤ ꯈꯟꯉ ꯍꯥꯏꯗꯤ ꯍꯥꯟꯅ ꯂꯣꯏꯅ ꯍꯥꯏꯅ ꯂꯣꯏꯒꯔꯥꯕ ꯊꯕꯛꯅꯤꯅ ꯃꯤꯅ ꯑꯩ ꯊꯥꯖꯈꯤꯗ꯭ꯔ ꯃꯇꯨꯡ ꯍꯥꯏꯕꯗ ꯑꯗꯨꯅ ꯑꯩ ꯍꯧꯒꯠꯀꯦꯅ ꯍꯌꯦꯡꯗꯣ ꯑꯗꯣ ꯆꯥꯛ ꯀꯔꯤ ꯀꯔꯤ ꯏꯪꯁꯪ ꯅꯥꯄꯤ ꯁꯦꯝꯕꯗꯨꯅ ꯑꯥꯗ ꯁꯦꯝꯃꯨꯔꯁꯦ ꯍꯥꯏꯕ꯭ꯔꯥ ꯁꯤꯗꯒꯤ ꯍꯣꯔꯦꯟ ꯑꯦꯟꯁꯪ ꯗꯨ ꯑꯩꯈꯣꯏ ꯃꯩꯗꯨꯣ ꯄꯨꯜꯂꯒ ꯁꯦꯝꯃꯤꯟꯅꯕꯅ ꯐꯔꯤꯕ꯭ꯔꯥ ꯑꯩ ꯀꯧꯔ ꯂꯥꯛꯑꯣ ꯍꯥꯏꯕ꯭ꯔꯣ ꯃꯣꯏꯗꯣ
ꯑꯗꯨꯒꯤꯗꯤ ꯑꯗꯨꯒꯤꯗꯤ ꯁꯨꯃꯥꯏꯅ ꯇꯧꯔꯁꯤꯗ ꯑꯗꯨꯝ ꯍꯥꯏꯗꯤ ꯅꯪꯅ ꯈꯔ ꯅꯪꯅ ꯈꯔ ꯊꯕꯛꯠ ꯇꯣ ꯁꯤꯒꯤ ꯊꯕꯛ ꯃꯈꯩꯗꯣ ꯇꯧꯔꯛꯄ ꯑꯩꯅ ꯁꯤꯒꯤ ꯊꯕꯛ ꯃꯈꯩꯗꯣ ꯇꯧꯔꯛꯄ ꯍꯥꯏꯔꯒ ꯑꯗꯨꯃꯥꯏꯅ ꯈꯥꯏꯗꯣꯛꯅꯔꯁꯦ ꯑꯗꯨꯏꯗꯨꯒ ꯇꯧꯔꯁꯦ ꯀꯩꯁꯨ ꯌꯥꯝ ꯊꯕꯛꯇꯤꯕꯨꯗꯤ ꯀꯩꯁꯨ ꯌꯥꯝ ꯌꯥꯝꯃꯣꯏꯗ ꯑꯗꯨꯅ ꯑꯗꯨꯝ ꯍꯣꯔꯦꯟ ꯑꯃꯨꯛ ꯍꯌꯦꯡ ꯑꯃꯨꯛ ꯉꯇꯥꯅ ꯆꯠ ꯆꯠꯅꯒꯗꯕꯅꯤꯅ ꯍꯧꯖꯤꯛ ꯑꯃꯨꯛ ꯇꯧꯅꯕ ꯍꯥꯏꯁꯦ ꯀꯩꯅꯣ ꯇꯧꯔꯅꯤ ꯑꯗꯨꯗꯣ ꯅꯪ ꯅꯣꯏ ꯗꯗꯥ ꯍꯣꯏ ꯀꯩ ꯍꯣꯏꯗꯣ ꯄꯥꯎꯗꯣ ꯑꯗꯨ ꯍꯥꯟꯅ ꯐꯥꯎꯗꯣꯛꯑꯣ ꯑꯗꯨꯗꯨꯒꯅꯦ ꯑꯩꯁꯨ ꯑꯩꯈꯣꯏꯗ ꯇꯤꯐꯤꯟ ꯀꯩꯀꯩ ꯂꯩꯕꯁꯤꯡꯗꯣ ꯑꯗꯨꯏꯗꯣ ꯑꯝꯇ ꯌꯦꯡꯉꯤꯒꯦ ꯀꯔꯤ ꯀꯔꯤ ꯑꯗꯣ ꯆꯥꯛ ꯑꯗꯨꯗꯤꯅꯦ ꯑꯥꯗ ꯊꯣꯡꯕꯗꯣ ꯐꯥꯔꯛꯇꯣ ꯇꯥꯗꯧꯕꯧ ꯃꯥꯜꯂꯦꯕ ꯑꯗꯨꯗꯣ ꯏꯟꯖꯥꯡ ꯈꯛꯇꯪ ꯊꯣꯡꯉꯁꯦꯕ ꯊꯣꯡꯕꯗꯨꯅ ꯆꯥꯛꯁꯨ ꯑꯃꯨꯛ ꯊꯣꯡ ꯇꯥꯔꯒꯗꯤ ꯑꯩꯈꯣꯏꯗꯣ ꯌꯥꯝ ꯀꯩꯅꯣ ꯇꯧꯔꯅꯤ ꯊꯕꯛꯇꯣ ꯌꯥꯝ ꯌꯥꯝꯃꯅꯦꯕ ꯑꯗꯨꯏ ꯃꯊꯛꯇ ꯆꯥꯛ ꯊꯣꯡꯕꯗꯨꯗꯤ ꯌꯨꯝꯗꯒꯤ ꯐꯖꯅ ꯊꯣꯡꯉꯒ ꯄꯨꯗ꯭ꯔꯗꯤ ꯑꯥꯗꯗꯤ ꯁꯤꯡꯅ ꯊꯣꯡꯗꯧꯕꯅꯤꯅ ꯑꯩꯈꯣꯏꯗꯣ ꯆꯥꯛ ꯊꯣꯡꯕꯗꯣ ꯍꯩꯇꯕꯁꯨ ꯌꯥꯏꯑꯕ ꯑꯗꯨꯅ ꯆꯥꯛꯇꯨꯗꯤꯅꯦ ꯑꯗꯨꯃꯥꯏꯅ ꯊꯣꯡꯉꯒ ꯇꯤꯐꯤꯟꯗꯅꯦ ꯅꯝꯃꯒ ꯑꯗꯨꯃꯥꯏꯅ ꯄꯨꯅꯔꯁꯤ ꯑꯗꯨꯏꯗꯨꯒ ꯍꯥꯏꯗꯤ ꯀꯩꯅꯣ ꯇꯧꯔꯁꯦ ꯆꯥꯛꯇꯣ ꯅꯪꯁꯨ ꯊꯣꯡꯉꯑꯣ ꯅꯪꯅ ꯊꯣꯡꯕ ꯌꯥꯕ ꯈꯔ ꯃꯤ ꯈꯔꯒꯤ ꯑꯩꯁꯨ ꯈꯔꯁꯨ ꯊꯣꯡꯉꯥꯡꯒꯦ ꯑꯗꯨꯃꯥꯏꯅ ꯇꯧꯔꯒ ꯆꯠꯂꯁꯤ ꯏꯟꯖꯥꯡꯗꯨ ꯈꯛꯇꯪ ꯑꯥ ꯃꯊꯛꯇ ꯊꯣꯡꯉꯁꯤ ꯏꯟꯖꯥꯡꯗꯨꯗꯤ ꯑꯗꯨꯝ ꯑꯩꯈꯣꯏꯅ ꯆꯠꯄꯒꯤꯗꯨꯗ ꯂꯩꯔꯒ ꯑꯗꯨꯝ ꯄꯨꯈꯁꯤ ꯑꯌꯨꯛꯇ ꯂꯩꯔꯁꯨ ꯑꯗꯨꯝ ꯅꯪꯕꯨꯗꯤ ꯅꯪꯅꯤꯗ ꯉꯟꯅ ꯑꯗꯨꯝ ꯗꯨꯀꯥꯟꯗ ꯊꯣꯡ ꯍꯥꯡꯕꯅꯦꯕ ꯑꯗꯣ ꯑꯩꯈꯣꯏ ꯅꯥꯀꯟ ꯌꯦꯟ ꯁꯦꯟꯐꯝ ꯂꯩꯗꯅ ꯅꯥꯀꯟ ꯌꯦꯟ ꯁꯦꯟꯐꯝ ꯀꯀꯥꯗꯨꯗ ꯑꯩꯗꯣ ꯍꯥꯏꯔꯒꯦ ꯍꯌꯦꯡ ꯑꯌꯨꯛ ꯉꯟꯅ ꯊꯣꯡꯗꯣ ꯍꯥꯡꯕꯤꯌꯣ ꯑꯩꯈꯣꯏ ꯁꯨꯃꯥꯏꯅ ꯀꯩꯅꯣ ꯏꯟꯁꯥꯡ ꯈꯔ ꯂꯧꯒꯦ ꯈꯣꯠꯀꯦꯅ ꯍꯥꯏꯔꯒ ꯑꯗꯨꯝ ꯍꯥꯏꯔꯒꯦ ꯑꯗꯨꯒ ꯌꯥꯅꯤꯗ ꯅꯪꯗ ꯌꯥꯍꯧ ꯊꯦꯡꯒꯅꯣ ꯅꯪ ꯌꯥꯍꯧ ꯊꯦꯡꯗ꯭ꯔꯒꯗꯤ ꯑꯗꯨꯝ ꯂꯣꯏꯅ ꯌꯥꯕ ꯄꯣꯠꯅꯤꯗ ꯑꯗꯨ ꯀꯩꯅꯣ ꯇꯧꯅꯤ ꯅꯪꯒꯤ ꯇꯤꯐꯤꯟ ꯀꯩꯀꯥꯗꯤ ꯂꯩꯗꯧ ꯅꯠꯇ꯭ꯔꯣ
ꯇꯤꯐꯤꯟ ꯀꯔꯤ ꯀꯔꯤꯗꯣ ꯂꯩꯒꯅꯤ ꯑꯩꯈꯣꯏ ꯏꯗꯣꯝ ꯆꯥꯎꯋꯤ ꯀꯩꯍꯩ ꯀꯩꯁꯨꯨ ꯈꯔ ꯂꯧꯔꯒꯦ ꯃꯤ ꯃꯁꯤꯡꯗꯨꯒ ꯆꯥꯟꯅꯗꯣꯕ ꯍꯥꯞꯅꯕ ꯈꯣꯠꯅꯕ ꯆꯥꯛ ꯆꯥꯅꯕꯗꯨ ꯂꯧꯔꯒ ꯑꯗꯨꯗ ꯑꯩꯁꯨ ꯍꯣꯔꯦꯟ ꯅꯨꯡꯗꯥꯡꯗ ꯍꯥꯞꯆꯤꯜꯂꯝꯃꯗꯣꯏꯅꯦ ꯍꯌꯦꯡ ꯑꯩꯗꯤ ꯌꯥꯏꯈꯣꯏ ꯌꯥꯝ ꯊꯦꯡꯎꯟꯂꯦꯕꯥ ꯑꯗꯨꯅ ꯍꯣꯔꯦꯟꯗꯒꯤ ꯑꯩꯁꯦ ꯂꯣꯏꯁꯤꯟꯕ ꯌꯥꯕ ꯃꯩ ꯂꯣꯏꯁꯤꯜꯂꯝꯒꯅꯤ ꯏꯃꯨꯡꯒꯤ ꯊꯕꯛ ꯀꯩꯀꯩꯗ ꯍꯌꯦꯡ ꯍꯧ ꯎꯔꯛꯄꯒ ꯄꯣꯠ ꯆꯩꯩꯉꯩꯗꯨ ꯂꯩꯅꯕ ꯏꯟꯁꯥꯡ ꯅꯥꯄꯤ ꯑꯅꯥꯧ ꯑꯇꯦꯛꯇꯨꯗꯤ ꯑꯌꯨꯛꯀꯤ ꯑꯁꯦꯡꯕ ꯂꯩꯕꯅ ꯐꯩꯑꯕ ꯍꯣꯔꯦꯟ ꯅꯨꯡꯕꯥꯡꯗꯩ ꯑꯗꯨꯗꯣ ꯍꯧꯖꯤꯛꯇꯤ ꯁꯥꯕꯗꯅꯦ ꯂꯣꯏ ꯄꯠ ꯂꯩꯔꯝꯅꯦ ꯑꯗꯨꯅꯅꯦ ꯍꯌꯦꯡ ꯑꯌꯨꯛꯇꯣ ꯑꯩ ꯉꯟꯇꯥꯥꯟꯅꯅꯦ ꯍꯧꯒꯠ ꯂꯒꯥ ꯇꯧꯔꯒꯦ ꯊꯕꯛ ꯏꯪꯈꯥꯡꯗ ꯂꯣꯏꯁꯤꯜꯂꯒ ꯈꯔ ꯉꯟꯅ ꯆꯠꯈꯤꯅꯕ ꯂꯝꯗꯣ ꯂꯥꯞꯄꯅꯤꯅꯅꯦ ꯑꯗꯨꯃꯥꯏꯅ ꯇꯧꯔꯁꯤ
ꯍꯣꯏ ꯍꯣꯏ ꯊꯝꯃꯒꯦ ꯑꯗꯨꯗꯤ ꯍꯣ
ꯍꯣꯏ